ꯍꯦꯜꯂꯣ ꯇꯥꯕ꯭ꯔꯣ
ꯑꯣ ꯇꯥꯏꯌꯦ ꯀꯩꯗꯧꯔꯤꯅꯣ
ꯀꯔꯤꯁꯨ ꯇꯧꯗꯦ ꯅꯪꯗꯤ
ꯑꯩꯁꯨ ꯑꯗꯨꯝ ꯐꯥꯎꯍꯜꯂꯦ
ꯍ ꯆꯆꯔꯕ꯭ꯔꯥ
ꯆꯥꯛ ꯆꯔꯔꯕꯣ
ꯇꯔꯦ ꯅꯪꯗꯤ ꯆꯥꯔꯕ꯭ꯔꯣ
ꯑꯣ ꯑꯩ ꯆꯥꯔꯦ ꯀꯁꯟꯖ ꯆꯥꯏ
ꯔꯁꯤꯀꯣ ꯑꯣ ꯃꯇꯔ ꯅꯅꯥ ꯑ ꯃꯇꯔꯒꯥꯏ ꯌꯔꯨꯝ ꯄꯌꯦ ꯅꯈꯣꯏꯗꯤ
ꯑ ꯑꯩꯈꯣꯏ ꯉꯁꯤ
ꯅꯪ ꯏꯀꯥꯏꯕ꯭ꯔꯥ
ꯅꯄꯅ ꯏ ꯀꯥꯏꯕ꯭ꯔꯣꯅ
ꯑꯩꯈꯣꯏ ꯉꯁꯦ ꯌꯦꯟ ꯆ ꯆꯥꯏ
ꯑꯣ ꯍꯥꯎ ꯀꯅꯤ ꯌꯇꯗꯤ
ꯑꯥ ꯅꯣꯏ ꯉꯁꯤ ꯀꯔꯤ ꯇꯧꯒꯅꯤ
ꯑꯗꯨꯝ ꯂꯩꯒꯤꯅꯤ ꯁꯟꯗꯦꯅꯤꯅꯀꯣ ꯑꯗꯨꯒꯤ
ꯑ ꯑꯩꯈꯣꯏ ꯉꯁꯤ ꯏꯃꯥꯟꯅꯕꯤ ꯏꯃꯥꯟꯅ ꯈꯣꯏꯒ ꯁꯤꯡꯖꯨ ꯆꯥꯒꯦꯔ ꯂꯩꯏꯌꯦ
ꯑꯣ ꯑꯩꯈꯣꯏ ꯁꯤꯕꯂꯥꯛꯀꯤꯦꯦ
ꯍꯣꯏ ꯑꯩꯈꯣꯏ ꯌꯨꯝꯗ ꯂꯥꯛꯑꯣ ꯅꯣꯏꯁꯨ
ꯑꯦ ꯌꯥꯝꯦꯝ ꯌꯥꯝꯦꯝ ꯅꯁꯃ ꯋꯥ ꯀ ꯁꯤ ꯂꯒꯦ
ꯍꯣꯏ ꯅꯣꯏꯒꯤ ꯁꯤꯔꯁꯨꯁꯨ ꯌꯥꯎꯕꯤꯔꯝꯒꯦ
ꯍꯣꯏ
ꯎꯝ
ꯆꯔꯆ ꯆꯠꯇꯇ ꯅꯈꯣꯏ
ꯑꯥꯎ ꯉꯁꯤ ꯆꯠꯇꯦ
ꯑ
ꯅꯣꯏꯗꯤ ꯆꯠꯄ꯭ꯔꯣ
ꯁꯠꯦꯡꯈꯣꯏꯁꯨ
ꯑꯥ
ꯑꯩꯈꯣꯏꯗꯤ ꯇꯨ ꯇꯨ ꯇꯨꯝ꯭ꯔꯒ ꯍꯧꯣꯏꯖꯤꯟꯅ ꯍꯧꯥꯎ ꯀꯜꯂꯦ
ꯊ꯭ꯔꯣ
ꯍꯣꯏ ꯑ
ꯑꯗꯨ ꯅꯣꯏꯗꯤ ꯊꯕꯛ ꯇꯧꯕ꯭ꯔꯣ ꯀꯔꯤ ꯇꯧꯕ꯭ꯔꯣ ꯍꯧꯖꯤꯛꯀꯥꯟ
ꯗꯦ ꯑ ꯎꯝ ꯀꯥꯏꯩꯅꯣ ꯑ ꯁꯀꯨ ꯀꯥꯏ ꯍ
ꯑꯣ ꯑꯣ ꯎ
ꯍꯤꯟꯗꯤ ꯊꯕꯛ ꯇꯕ꯭ꯔꯥ
ꯑꯩꯈꯣꯏꯗꯤ ꯊꯕꯛ ꯊꯕꯛꯁꯨ ꯇꯧꯗꯦ ꯂꯥꯏꯔꯤꯛꯁꯦ ꯇꯝꯗꯦ ꯌꯨꯝꯗ ꯑꯗꯨꯝ ꯂꯩꯌꯦ
ꯑꯣ ꯅꯈꯣꯏꯗꯤ ꯌꯥꯝ ꯅꯨꯡꯉꯥꯏ
ꯑꯥꯎ ꯌꯨꯝꯗ ꯂꯩꯕꯅꯤꯅ ꯑꯗꯨꯝ ꯅꯨꯡꯉꯥꯏꯌꯦ
ꯑꯣ ꯌꯨꯝ ꯄꯥꯡꯈ꯭ꯔꯦ
ꯌꯨꯝ ꯄꯥꯟꯗ꯭ꯔꯤ ꯌꯨꯝ ꯄꯥꯟꯔꯤ
ꯑꯣ
ꯌꯨꯝ ꯄꯥꯟꯗ꯭ꯔꯤ ꯑꯗꯨ ꯎꯝ ꯀꯩꯅꯣ
ꯌꯨꯝ ꯄꯥꯟꯕ ꯃꯇꯝ ꯑꯣꯏꯔꯦꯀꯣ ꯅꯪꯗꯤ
ꯂꯣꯏ ꯑ ꯑ
ꯌꯨꯝ ꯄꯜꯂꯒ ꯑꯉꯥꯡꯁꯨ ꯂꯩꯔꯣ
ꯅꯦꯛꯁꯤꯛ ꯅ ꯑꯩꯒꯤ ꯦꯗꯤꯗ
ꯑ ꯅꯦꯛꯁꯤꯛ
ꯑ
ꯅꯪ ꯅꯪꯒꯤ ꯤꯗ ꯏꯤꯟ ꯅꯦꯛꯁ ꯤꯛ ꯍꯥꯏꯩꯕ
ꯑꯥꯎ
ꯑꯣ ꯑꯩꯈꯣꯏꯕꯨꯁꯨ ꯏꯟꯚꯥꯏꯇꯦꯁꯟ ꯄꯤꯔꯣꯅ
ꯏ ꯏꯕꯇꯁꯤꯦꯜ ꯀꯥ ꯊꯔꯀꯦ
ꯍꯣꯏ ꯍꯣꯏ ꯊꯥꯔꯛꯑꯣ ꯀꯣ
ꯑꯥ
ꯑꯩꯈꯣꯏꯗꯤ ꯆꯥꯛ ꯆꯥꯕꯂꯛꯀꯦ ꯅꯈꯣꯏꯒꯤ ꯅ ꯏꯒꯤ ꯕꯨꯗꯤꯗ
ꯀꯗ꯭ꯔꯣ
ꯑꯩꯈꯣꯏꯗꯤ ꯀꯔꯤꯁꯨ ꯄꯤꯅꯤꯡꯉꯥꯏꯁꯨ ꯂꯩꯇꯦ
ꯍ ꯑ ꯒꯤꯐꯇꯗꯤ ꯄꯨꯔꯣ ꯑꯣ
ꯑꯦꯗꯤ ꯄꯤꯅꯤꯡꯕ ꯂꯩꯇ ꯒꯤꯐꯁꯨ
ꯑꯣ
ꯑꯗꯨꯗ ꯅꯈꯣꯏ ꯅꯪꯒꯤ ꯅꯪꯒꯤ ꯅꯨꯄꯥꯕꯨ ꯑꯗꯨꯒ ꯅꯪꯕꯨ ꯌꯦꯤꯡꯕꯜꯂꯛꯀꯦ ꯆꯥꯛ ꯆꯄꯜꯀꯦ
ꯂꯥꯛꯄꯤꯔꯣ ꯂꯥꯛꯄꯤꯔꯣ ꯍꯣꯏ ꯐꯖꯅ ꯆꯥꯛꯁꯨ ꯄꯤꯖꯒꯦ
ꯍꯣꯏ
ꯑꯥ
ꯑ
ꯃꯗꯤ ꯍꯣꯁꯇꯦꯜꯗꯅ ꯏꯕ꯭ꯔ
ꯅꯠꯇꯦ ꯌꯨꯝꯗ ꯂꯩꯌꯦꯦ
ꯑꯥ
ꯌꯨꯝꯗ ꯂꯦꯏꯌꯦ
ꯑꯣ ꯂꯥꯏꯔꯤꯛ ꯇꯝꯕ ꯅꯨꯡꯉꯥꯏꯕ꯭ꯔꯣ
ꯗꯒꯥꯏꯌꯦ ꯗꯒꯥꯏꯁꯨ ꯑꯦ ꯗꯉꯥꯏꯇ ꯂꯥꯏꯔꯤꯛ ꯂꯥꯏꯔꯤꯛ ꯇꯝꯕꯗꯤ ꯂꯥꯏꯔꯤꯛ ꯇꯝꯕꯗꯤ ꯀꯅꯥ ꯅꯨꯡꯉꯥꯏꯒꯤꯅꯤ ꯅꯨꯡꯉꯥꯏꯇ ꯌꯥꯝ ꯅꯨꯡ ꯋꯥꯏꯌꯦ
ꯑꯥ ꯌꯨꯝ ꯄꯥꯟꯈ꯭ꯔꯣ ꯅꯪꯁꯨ ꯂꯥꯏꯔꯤꯛ ꯇꯝ
ꯀꯨꯝꯅ ꯂꯩꯅꯤꯌꯦ ꯂꯩꯔꯤ ꯇꯝꯗꯨꯔꯒ
ꯅꯪ ꯅꯥꯕ꯭ꯔꯣ
ꯍꯣꯏ ꯈꯔꯅꯌꯦ
ꯑ
ꯂꯩꯌꯦ ꯑꯗꯨꯒꯤꯀꯣ ꯑꯩꯗ ꯉꯔꯥꯡ ꯑꯦ ꯔꯥꯡ ꯀ ꯑ ꯐꯗꯦ ꯊꯥꯔꯁꯗꯦꯁꯨ ꯀ꯭ꯂꯥꯁ ꯆꯠꯄꯦ ꯑꯩ ꯅꯥꯔꯒ
ꯑꯣ ꯍꯤꯗꯥꯛꯇꯤ ꯆꯥꯎꯥꯕ꯭ꯔꯣ
ꯍꯣꯏ ꯆꯥꯏꯌꯦ
ꯍꯣꯁꯄꯤꯇꯥꯜ ꯆꯠꯇꯕ꯭ꯔꯣ
ꯆꯠꯇꯦ ꯈꯔ ꯅꯥꯕꯅꯤꯗ ꯀꯔꯤꯒꯤ ꯍꯣꯁꯄꯤꯇꯥꯜꯗ ꯆꯠ
ꯅꯪꯒꯤ ꯃꯈꯣꯟꯗꯨ ꯈꯔ ꯈꯔ ꯅꯥꯕ ꯃꯥꯟꯗꯦ ꯌꯥꯝ ꯅꯥꯕ ꯃꯥꯜꯂꯦ
ꯑ ꯈꯔ ꯅꯥꯌꯦ ꯑꯗꯨꯕꯨ ꯅꯜ ꯭ꯂꯛ ꯇꯕ
ꯑꯥ ꯑꯥ ꯁꯥꯏꯅꯥꯁ ꯂꯩꯕꯔ ꯅꯪꯁꯨ ꯑꯣ
ꯑꯗꯨꯒꯤ ꯑꯗꯨꯗꯤ ꯉꯁꯤꯗꯤ ꯈꯔ ꯐꯔꯦ ꯍꯈꯤꯗꯪ
ꯑꯥ
ꯍꯣꯏ
ꯐꯖꯅ ꯆ ꯆꯥꯛ ꯆ ꯐꯖꯅ ꯆ
ꯍꯣꯏ ꯁꯥꯛ ꯌꯦꯟꯁꯥꯡꯁꯨ ꯐꯖꯅ ꯆꯒꯦ ꯍꯥꯏꯔꯒ ꯌꯦꯟꯁꯥꯡꯁꯨ ꯈꯥꯎꯇꯦꯗ
ꯍꯔꯣꯏ
ꯑꯗꯨꯗꯤ ꯆꯥꯕ ꯌꯥꯏ ꯌꯥꯝ ꯐꯕꯅꯦ ꯑꯗꯣ ꯁꯤ ꯐꯥꯏꯌꯦ ꯀꯣꯛ ꯀꯣꯛ ꯆꯤꯛꯄ ꯀꯥꯐꯤꯟ ꯀꯣꯜ ꯂꯩꯕ ꯃꯇꯝꯗ ꯀꯣ
ꯑꯥ
ꯆꯖꯨ ꯁꯥꯥꯕꯩ ꯐꯌꯦ
ꯑꯣ ꯅꯪꯁꯨ ꯎꯃꯣꯔꯣꯛ ꯁꯥꯕ ꯄꯥꯝꯕ꯭ꯔꯣ
ꯍꯣꯏ ꯌꯥꯝ ꯄꯝꯃꯛꯑꯦ
ꯁꯦ ꯅ ꯄꯝꯗꯦ
ꯑ ꯅꯪꯗꯤ ꯑꯣꯛꯁꯥꯒꯨꯝꯕ ꯆꯥꯕ꯭ꯔꯣ
ꯍꯣꯏ ꯑꯣꯛꯁꯥꯗꯥ ꯍ ꯑꯩ ꯌꯥꯝ ꯆꯥꯅꯤꯡꯉꯦ ꯑꯩꯗꯤ ꯆꯅꯤꯡꯕꯅ ꯂꯣꯏꯔꯦ
ꯑ ꯂꯩꯇꯔꯦ ꯅꯣꯏ ꯅꯣꯏ ꯅꯣꯏꯔꯣꯝ ꯅꯣꯏꯒꯤ ꯁꯥꯏꯠꯇ ꯑꯣꯛꯁꯥꯒꯨꯝꯕ ꯐꯪꯕ꯭ꯔꯣ
ꯍꯣꯏ ꯐꯪꯉꯦ
ꯑꯥ
ꯅꯈꯣꯏ ꯁꯥꯏꯠꯗꯤ ꯐꯪꯗꯦ
ꯑꯩꯈꯣꯏꯁꯨ ꯍꯧꯖꯤꯛꯀꯥꯟ ꯑꯣꯛꯁꯦ ꯑꯣꯛꯁꯥ ꯌꯥꯝꯅ ꯌꯥꯝ ꯄꯥꯛꯅ ꯌꯣꯟꯗꯦ ꯐꯪꯗꯦ
ꯑꯣ ꯑꯩꯅ ꯂꯧꯔꯒ ꯑ ꯄꯨꯕꯤꯌꯦꯀꯣ ꯑ ꯄꯤꯒꯦ ꯍꯥꯏꯅ ꯗꯦꯡꯒꯤ ꯗꯦꯡꯒꯤ ꯗꯦꯡꯒꯤ ꯅꯪꯒꯤ ꯋꯤꯗꯤꯟ ꯇꯥꯏꯅ ꯄꯨꯕꯤꯒꯦ ꯑ
ꯍꯣꯏ ꯄꯨꯔꯛꯄꯤꯌꯣ ꯑꯩꯒꯤ ꯅꯨꯄꯥꯒ ꯑꯩꯒꯤ
ꯍꯣꯏ ꯅꯠꯇ꯭ꯔꯗꯤ ꯉꯁꯤ ꯄꯝꯕ꯭ꯔꯥ
ꯍꯥꯥ ꯍ ꯅꯠꯇ ꯋꯦꯗꯤꯡꯗ ꯄꯨꯔꯛꯄꯤꯔꯣ ꯌꯥꯔꯣꯏ
ꯍꯣꯏ ꯍꯣꯏ ꯀꯦꯖꯤ ꯑꯃ ꯄꯨꯔ
ꯑꯣ ꯀꯦꯖꯤ ꯑꯃ ꯌꯥꯏ ꯌꯥꯏ
ꯅꯪꯒꯤ ꯍꯁꯕꯦꯟ ꯅꯪꯒꯤ ꯅꯃꯥ
ꯑ ꯎꯝ
ꯏꯍ ꯅꯪꯒꯤ ꯅꯨꯄꯥꯗꯤ ꯀꯔꯤ ꯇꯧꯕ꯭ꯔꯥ
ꯑꯩꯒꯤ ꯅꯨꯄꯥ ꯎꯝ ꯁꯥꯏꯕꯔꯗ ꯊꯕꯛ ꯇꯧꯋꯦ
ꯑꯣ ꯑꯁ ꯅꯨꯡꯉꯥꯏꯔꯦꯗ ꯅꯈꯣꯏꯗꯤ
ꯐꯪꯗꯕꯅꯦ
ꯌꯥꯝ ꯐꯪꯉꯦ ꯑꯗꯨ ꯑꯗꯨꯒꯨꯝꯕ ꯊꯕꯛꯗꯤ ꯑꯗꯨ ꯅꯪꯗꯤ ꯅꯪꯒꯤ ꯍꯁꯕꯦꯟꯒ ꯂꯩꯃꯤꯟꯅꯕ꯭ꯔꯥ ꯑꯦ ꯅꯪꯒꯤ ꯅꯨ
ꯍꯧꯖꯤꯛꯇꯤ ꯂꯩꯇꯦꯗ
ꯑꯣ
ꯍꯧꯖꯤꯛꯇꯤ ꯑꯩꯒꯤ ꯌꯨꯝꯗ ꯂꯩꯌꯦ
ꯑꯣ ꯑꯩꯗꯣ ꯅꯪꯒꯤ ꯑ ꯀꯔꯤꯅꯣ ꯋꯤꯗꯤꯟ ꯗꯤꯀꯣꯔꯦꯁꯟꯒꯨꯝꯕ ꯁꯦꯝꯕ ꯍꯧꯔꯕ꯭ꯔꯣ
ꯍꯧ꯭ꯔꯤ ꯑ ꯍꯧꯗ꯭ꯔꯤ ꯅꯦꯛꯁ ꯋꯤꯛꯇ ꯍꯧꯗꯣꯏꯅꯦ
ꯑꯣ
ꯍꯧꯖꯤꯛꯇꯤ ꯒ꯭ꯔꯥꯎꯟꯒꯨꯝꯕ ꯑꯗꯨꯝ ꯎꯝ ꯁꯦꯟꯅꯕ ꯈꯛꯇꯅꯦ
ꯑꯣ ꯅꯨꯡꯉꯥꯏꯔꯦꯗ ꯅꯈꯣꯏꯗꯤ ꯌꯨꯝ ꯌꯨꯝ ꯄꯥꯟꯗꯣꯏꯔꯦ
ꯅꯣꯏꯁꯨ ꯂꯥꯏꯔꯤꯛ ꯇꯝꯕ ꯂꯣꯏꯔꯒ ꯄꯥꯟꯈ꯭ꯔꯣ
ꯃꯗ ꯑꯩꯗꯤ ꯄꯥꯟꯅꯤꯡꯇꯦꯗ
ꯀꯔꯤꯒꯤ
ꯑꯩꯗꯤꯀꯣ ꯑꯉꯥꯡ ꯑꯉꯥꯡ ꯑꯉꯥꯡ ꯄꯣꯛꯅꯤꯡꯗꯦ ꯑꯩ ꯌꯥꯝ ꯀꯤꯌꯦ ꯌꯨꯝ ꯄꯥꯟꯂꯣꯏ ꯅꯈꯣꯏꯁꯨ ꯌꯨꯝ ꯄꯅꯒ ꯑꯉꯥꯡ ꯂꯩꯒꯅꯤ ꯑꯃꯒ
ꯅꯨꯡꯉꯥꯏꯔꯣꯏꯗ ꯌꯨꯝ ꯄꯥꯟꯗ꯭ꯔꯗꯤ ꯅꯪꯁꯨ
ꯅꯠꯇꯦꯗꯥ ꯌꯨꯝ ꯄꯥꯟꯗ꯭ꯔꯒ ꯍꯦꯟꯅꯥ ꯅꯨꯡꯉꯥꯏꯒꯅꯤ
ꯅꯣꯏꯗꯤ ꯐꯨꯠꯕꯣꯜ ꯌꯦꯡꯕꯔ꯭ꯑꯣ ꯍꯨꯖꯤꯛꯀꯥꯟ
ꯍꯣꯏ ꯌꯦꯡꯉꯦ ꯅꯪ ꯌꯦꯡꯕ꯭ꯔꯥ
ꯑꯩꯈꯣꯏꯗꯤ ꯌꯦꯡꯗꯦꯗ
ꯌꯦꯡꯉꯣ ꯌꯥꯝ ꯐꯖꯩꯌꯦ ꯅꯣꯢꯗꯤ ꯑꯩꯗꯤ ꯑꯩꯗꯤ ꯄꯣꯆꯨꯒꯜꯕꯨ ꯁꯄꯣꯔꯠ ꯇꯧꯋꯦ
ꯑꯍꯦ ꯑꯩ ꯑꯩ ꯃꯦꯁꯤꯅꯦ
ꯅꯈꯣꯏ ꯃꯦꯁꯤꯗꯤꯅꯥ ꯄꯥꯝꯗꯦꯍꯦ
ꯑꯩꯈꯣꯏꯁꯨ ꯔꯣꯅꯥꯜꯗꯣ ꯄꯥꯝꯗꯦ
ꯁꯤ ꯃꯦꯁꯤ ꯄꯥꯝꯗꯦ ꯑꯗꯨꯝꯕꯀꯣ
ꯑꯥ
ꯐ꯭ꯔꯦꯟꯁꯒꯨꯝꯅ ꯑꯩꯕꯨ ꯍꯦꯠ ꯇꯧꯋꯦ ꯑꯦ ꯃꯥꯕꯣ ꯍꯦꯠꯇꯧ
ꯎꯝ
ꯅꯪꯗꯤ ꯑ ꯑꯔꯖꯦꯟꯇꯤꯅꯥꯕꯣ ꯑꯅꯤ ꯁꯄꯣꯔꯠ ꯇꯧꯕ꯭ꯔꯥ
ꯍꯣꯏ ꯑꯥ ꯍꯣꯏ ꯑꯥꯔꯖꯦꯟꯇꯤꯅꯥ ꯑꯩꯗꯤ ꯖꯄꯥꯟꯁꯨ ꯁꯞꯄꯣꯔꯠ ꯇꯧꯔꯝꯃꯦ ꯑꯗꯨ ꯖꯄꯥꯟꯗꯨ ꯅꯤꯃꯤꯠꯅꯤ ꯇꯧꯈ꯭ꯔꯦꯅ ꯑꯥ ꯃꯣꯏꯒꯤ ꯑꯁ ꯃꯣꯏꯗꯤ ꯌꯥꯝ ꯅꯨꯡꯁꯤꯌꯦ ꯃꯣꯏꯅ ꯀꯞꯄꯒꯨꯝꯕꯁꯨ ꯑꯥ
ꯑꯗꯤ ꯃꯤ ꯌꯥꯝꯅ ꯁꯄꯣꯔꯠ ꯇꯧꯋꯦ ꯃꯤ ꯌꯥꯝꯕꯣ ꯍꯥꯏꯗꯤ ꯄꯣꯔꯆꯨꯒꯜꯁꯨ ꯁꯃꯤꯠ ꯇꯧꯋꯦ ꯏꯪꯂꯦꯟꯁꯨ ꯁꯞꯄꯣꯔꯠ ꯇꯧꯋꯦ ꯐ꯭ꯔꯦꯟꯁꯁꯨ ꯁꯞꯄꯣꯔꯠ ꯇꯣꯋꯦ ꯑꯩꯗꯤ
ꯇꯨ ꯀꯩ ꯍꯥꯏꯕ ꯅꯣꯔꯋꯦ ꯅꯣꯔꯋꯦꯁꯨ ꯁꯞꯄꯣꯔꯠ ꯇꯧꯋꯦ ꯑꯩꯁꯨ
ꯑꯣ ꯅꯧꯋꯦꯗꯤ ꯁꯤꯒꯤꯅꯤꯗ
ꯏꯁ
ꯁꯤꯔꯣꯏ ꯌꯥꯝ ꯍꯩꯌꯦ ꯃꯣꯏ
ꯑꯣ ꯅꯣꯔꯋꯦꯒꯥ ꯀꯅꯥꯅ ꯂꯩꯕꯗꯤ ꯑꯒꯦꯟ ꯑꯥ ꯅꯣꯔꯋꯦ ꯗꯦꯟ ꯅꯣꯋꯦꯒ ꯀꯅꯥꯔ ꯅꯧꯋꯦꯒ ꯐ꯭ꯔꯦꯁ ꯔꯥ ꯑꯥ ꯅꯠꯇꯦ
ꯅ ꯑ ꯑꯣ ꯑꯦ ꯐꯔ꯭ꯦꯟ ꯏꯪꯂꯦꯟꯔꯥ ꯑꯥ ꯑꯥ ꯑꯥ ꯃꯥꯂꯦ ꯃꯥꯂꯦ ꯈꯪꯗ꯭ꯔꯦ ꯀꯥꯎꯈꯔ꯭ꯦ
ꯏꯪꯂꯦꯟꯒꯤ ꯃꯈꯨꯠꯇ ꯁꯤꯒꯅꯤ ꯃꯈꯣꯏꯗꯤ ꯅꯣꯔꯋꯦꯗꯤ
ꯁꯤꯔꯣꯏ ꯁꯤꯔꯣꯏ ꯎꯝ
ꯎ
ꯅꯧꯕꯁꯦ ꯌꯥꯝ ꯍꯩꯌꯦ
ꯍꯜꯂꯥꯜ ꯈꯛꯠ ꯍꯥꯏꯌꯦꯗ ꯑꯇꯩꯗꯤ ꯍꯩꯇꯦ ꯑꯣꯏ ꯑꯩꯗꯤ ꯌꯥꯝ ꯐꯖꯩꯌꯦ ꯃꯥꯒꯤꯗ
ꯌꯥꯝꯁꯨ ꯐꯖꯩ ꯑꯗꯨꯒ ꯃꯥꯗꯣ ꯌꯥꯝ ꯅꯣꯛꯁꯨ ꯅꯣꯛꯅꯤꯡꯉꯦ
ꯍꯣꯏ ꯃꯥꯒꯤ ꯃꯥꯒꯤ ꯎꯝ ꯃꯥꯒꯤ ꯁꯪꯗꯣ ꯑꯩꯒꯤ ꯏꯟꯁꯇꯒ꯭ꯔꯥꯝ ꯐꯤꯠꯇ ꯂꯣꯏꯅ ꯂꯩꯌꯦ
ꯑꯥ
ꯑꯦ
ꯑꯩꯈꯣꯏꯒꯤꯁꯨ ꯑꯥ ꯔꯤꯜꯁꯇ ꯃꯥꯒꯤ ꯑꯗꯨꯝ ꯊꯣꯛꯑ ꯂꯩꯌꯦ
ꯍꯣꯏ ꯌꯥꯝ ꯖꯄꯨ ꯄꯨꯔꯛꯑꯣ ꯏꯃ
ꯑꯥꯎ ꯄꯦ ꯑꯗꯨꯒ ꯃꯥꯒꯤ ꯑꯦꯛꯇꯤꯡꯕꯨꯁꯨ ꯌꯥꯝ ꯅꯣꯛꯅꯤꯡꯉꯦ
ꯍꯣꯏ ꯑꯗꯨꯒꯤ ꯄꯝꯕ꯭ꯔꯥꯗ ꯑꯃꯕꯨ
ꯑ ꯑꯥꯎ ꯑ
ꯕꯥ ꯌꯥꯝ ꯍꯥꯏꯕ꯭ꯔꯥ ꯑꯁꯕ ꯐꯨꯠꯕꯁ ꯕ ꯌꯥꯝ ꯍꯥꯏꯕ꯭ꯔꯥ
ꯑꯁ ꯌꯥꯝ ꯍꯩꯌꯦꯔ ꯃꯥꯗꯤ ꯆꯦꯟꯕꯁꯨ ꯌꯥꯝ ꯐꯥꯁ ꯑꯣꯏꯌꯦ ꯃꯥꯗꯣ
ꯑꯣ ꯑꯩꯗꯤ ꯃꯥ ꯆꯗꯕ ꯑꯕꯣꯛꯛꯇꯪꯁꯨ ꯌꯩꯗ꯭ꯔꯦ
ꯑ ꯑꯩꯁꯨ ꯅꯍꯥꯟ ꯎ ꯐꯨꯠꯕꯣꯜ ꯑꯝ ꯌꯦꯡꯗꯦ ꯑꯗꯨꯕꯨ ꯁꯣꯔꯠꯁ ꯀꯨꯝꯕꯗ ꯌꯦꯡꯉꯒ ꯌꯥꯝ ꯐꯖꯩ
ꯑꯣ